ꯍꯨꯝ
ꯌꯥꯝ ꯊꯦꯡꯉꯤꯅꯦ ꯀꯔꯤꯔꯣ
ꯎꯝ ꯑꯩꯗꯣ ꯑꯩ ꯑꯩꯅꯦ ꯅꯉꯣꯟꯗ ꯋꯥꯔꯤ ꯂꯤꯕꯤꯒꯦ ꯍꯩꯅ ꯀꯣꯜ ꯇꯧꯔꯛꯄꯅꯦꯕ
ꯑꯩꯗꯣꯀꯣ ꯅꯍꯥꯟꯗꯣ ꯑꯥꯝ ꯀꯣꯏꯕ ꯆꯠꯂꯦꯕ ꯑꯗꯨꯒꯤ ꯋꯥꯔꯤꯗꯣ ꯂꯤꯕꯤꯒꯦ ꯍꯩꯅ ꯀꯣꯜ ꯇꯧꯔꯛꯄ
ꯅꯨꯡꯉꯥꯏ ꯅꯨꯡꯉꯥꯏꯔꯤꯕꯣ ꯑꯗꯨꯗꯤ
ꯍꯣꯏ ꯅꯨꯡꯉꯥꯏꯌꯦ ꯑꯗꯣ ꯂꯤꯕ ꯍꯧꯔꯕ ꯍꯧꯕ ꯌꯥꯔꯕꯣ
ꯎꯝ ꯌꯥꯏꯌꯦ
ꯏꯐ ꯑꯗꯨꯕꯨꯔꯣ ꯎꯝ ꯅꯦ ꯅꯍꯥꯟꯗꯣ ꯎꯝ
ꯀꯔꯤ ꯅꯨꯃꯤꯠ ꯑꯣꯏꯄ꯭ꯔꯥ ꯑꯣ ꯐ꯭ꯔꯥꯏꯗꯦꯗꯣ ꯐ꯭ꯔꯥꯏꯗꯦ ꯅꯨꯡꯗꯥꯡꯗꯣ ꯀꯣ ꯑꯩꯈꯣꯏꯗꯣ ꯀꯣꯏꯕ ꯆꯠꯁꯦ ꯍꯩꯅ ꯏꯃꯥꯟꯅꯕꯤ ꯑꯍꯨꯝꯒ ꯑꯩꯗꯣ ꯑꯪ ꯀꯩꯅꯣ ꯅꯨꯡꯗꯥꯡꯒꯤ ꯕꯥꯁꯇ ꯆꯠꯄꯅꯦꯕꯀꯣ ꯑꯥ ꯑꯩꯈꯣꯏꯅ ꯂꯩꯕ ꯃꯐꯝꯗꯒꯤ ꯀꯤꯂꯣꯃꯤꯇꯔ ꯑꯥ ꯐꯣꯔ ꯍꯟꯗ꯭ꯔꯦꯠ ꯍꯦꯜꯂꯦ ꯐꯣꯔ ꯍꯟꯗ꯭ꯔꯦꯠ ꯐꯣ ꯇꯤ ꯁꯚꯦꯟꯒꯨꯝꯕ ꯑꯣꯏꯔꯝꯅꯤ ꯅꯠꯇ꯭ꯔꯒ ꯐꯥꯏꯚ ꯍꯟꯗ꯭ꯔꯦꯠꯁꯨ ꯌꯧꯕ꯭ꯔꯥ ꯈꯪꯗꯦ ꯗꯨꯃꯥꯏꯅ ꯂꯥ
ꯋꯥꯌꯦ ꯋꯥꯕꯗꯣ ꯋꯥꯕꯗꯣ ꯑꯗꯨꯕꯨ ꯎꯝ ꯍꯤꯗꯥꯛ ꯆꯥꯌꯦꯕꯀꯣ ꯑꯣꯗꯅꯤꯡꯉꯥꯏ ꯍꯤꯗꯥꯛ ꯆꯥꯔꯒ ꯆꯠꯄꯒꯤ ꯇꯨꯝ ꯇꯨꯝꯃꯒꯗꯤ ꯆꯠꯂꯦꯕ ꯑꯗꯨꯒꯤ ꯀꯣꯛꯇꯤ ꯇꯤ ꯉꯥꯎꯗꯦ ꯍꯥꯏꯗꯤ ꯑꯣꯒꯗ꯭ꯔꯥ ꯍꯩꯅ ꯄꯥꯈꯠꯄꯅꯦꯕ ꯑꯩꯗꯣ ꯑꯗꯨꯕꯨ ꯑꯣꯗꯤ ꯑꯣꯗꯦ
ꯗꯨ ꯑꯣꯏꯔꯁꯨ ꯇ꯭ꯔꯦꯟꯒꯨꯝꯕ ꯆꯠꯂꯗꯤ ꯅꯨꯡꯉꯥꯏꯗꯅ
ꯎꯝ ꯍꯣꯏ ꯐ꯭ꯔꯦꯟꯒ ꯆꯠꯄꯅꯤꯅ ꯅꯨꯡꯉꯥꯏꯗꯤ ꯅꯨꯡꯉꯥꯏꯌꯦ ꯚꯦꯀꯦꯁꯟꯒꯤ ꯇꯥꯏꯞꯅꯦꯅ ꯑꯩꯈꯣꯏ ꯆꯠꯄꯗꯣ ꯂꯥꯡꯅꯤꯉꯥꯏ ꯊꯕꯛ ꯊꯕꯛ ꯈꯛꯇ ꯇꯧꯔꯒ ꯂꯩꯕ ꯌꯥꯗ꯭ꯔꯦ ꯍꯥꯏꯅ ꯆꯠꯂꯤꯅꯤꯅ ꯎꯝ ꯅꯪꯁꯨ ꯃꯔꯛ ꯃꯔꯛ ꯀꯃꯥꯏꯅ ꯆꯠꯀꯗꯝꯅꯤꯅꯦ
ꯃꯣꯏ ꯆꯠꯅꯤꯡꯉꯦ ꯑꯗꯣ ꯌꯥꯗꯕꯥ
ꯅꯩꯒꯤ ꯊꯕꯛꯅ ꯁꯨꯇꯤꯗꯤ ꯄꯤꯗꯕ
ꯎꯨ ꯅꯨꯄꯥ ꯅꯨꯄꯥ ꯅꯨꯄꯥꯒꯤ ꯏꯁꯇꯥꯞ ꯑꯩ ꯉꯥꯛꯇ
ꯎꯝ ꯑꯗꯨꯒꯤꯅꯤꯅꯦꯀꯣ ꯑꯗꯨꯗꯤ ꯅꯪꯁ ꯁꯦ ꯁꯨꯇꯤ ꯐꯪꯒꯗ꯭ꯔꯣ
ꯍꯣꯏ ꯁꯨꯇꯤ ꯑꯥ
ꯍꯌꯦꯡ
ꯑꯣ ꯍꯣꯏ ꯍꯩ
ꯍꯥ ꯍꯥ ꯍ ꯑꯥ ꯑ
ꯍꯌꯦ ꯍꯌꯦꯡ ꯑꯩꯗꯤ ꯁꯨꯇꯤꯅꯦ
ꯑꯦ ꯀꯩꯗꯧꯕꯒꯤ ꯍꯌꯦꯡ ꯄꯤꯕ꯭ꯔꯥ ꯅꯪꯒꯤꯗꯃꯛ
ꯖꯥꯠꯅꯦ ꯇ꯭ꯌꯨꯁꯗꯦꯗꯤ ꯃꯤ ꯌꯥꯝꯗꯕꯒꯤ ꯑꯣꯏꯔꯝꯅꯦ
ꯑꯣ ꯃꯤ ꯌꯥꯝꯃꯗꯤ ꯅꯪꯕꯨ ꯇꯣꯍꯟꯒꯅꯤ ꯍꯥꯏꯅ ꯇꯧꯔꯤꯕꯅꯤꯅꯦ
ꯍꯣꯏ ꯑꯗꯨꯃꯥꯅ
ꯐꯠꯇꯦꯅꯦꯀꯣ ꯅꯣꯏꯒꯤ ꯊꯕꯛ ꯃꯐꯝꯁꯤꯁꯨ ꯅꯪꯅ ꯈꯣꯏꯗꯒꯤ ꯍꯩꯕꯒꯤ ꯑꯣꯏꯔꯝꯅꯤ ꯅꯪꯕꯨ ꯊꯥꯗꯣꯛꯅꯤꯡꯗꯕꯁꯦ ꯊꯕꯛ ꯖꯥ ꯖꯥꯠ ꯄꯤꯔꯒ ꯂꯩꯔꯤꯕꯁꯦ
ꯑꯗꯨ ꯑꯗꯨꯁꯨ ꯑꯣꯏ ꯑꯗꯨ ꯑꯣꯏꯔꯝꯒꯅꯦ
ꯎꯝ ꯑꯍꯦ ꯍꯥ ꯑꯗꯨ ꯋꯥꯗ꯭ꯔꯣ
ꯋꯥꯕꯗꯤ ꯋꯥꯌꯦ
ꯋꯥꯔꯗꯤ ꯍꯥꯏꯌꯣꯅ ꯋꯥꯏ ꯍꯥꯏꯅ ꯇꯧꯕ ꯉꯝꯗꯦ ꯍꯩꯅ
ꯍꯩꯕꯨꯗꯤ ꯍꯩꯕꯤꯈ꯭ꯔꯦ ꯗꯣ ꯌꯥꯗꯕ ꯃꯥꯅꯦꯖꯔꯅ
ꯌꯥꯒꯗꯕ ꯃꯤꯅ ꯌꯥꯕꯤꯗ꯭ꯔꯦ ꯔꯣꯏꯗꯕꯥ ꯃꯤꯅꯦ ꯗꯨꯁꯨ ꯅꯨꯡꯁꯤꯕꯤꯗꯦꯅꯦ ꯃꯤꯁ ꯃꯤꯕꯨ ꯅꯨꯡꯁꯤꯕꯤꯗꯦꯅꯦ ꯃꯥꯁꯦ ꯊꯕꯛ ꯌꯥꯝ ꯀꯟꯅ ꯇꯧꯕꯤꯔꯣꯏ
ꯎꯝ
ꯑꯗꯣ ꯊꯕꯛ ꯊꯕꯛꯇꯣ ꯀꯩꯅꯣ ꯆꯦꯟꯖ ꯇꯧꯈ꯭ꯔꯣꯅ ꯀꯔꯤꯔꯥ ꯑꯗꯨꯗ ꯑꯗꯨꯝ ꯇꯧꯔꯥ ꯀꯦ ꯍꯦꯕ꯭ꯔꯥ
ꯇ꯭ꯔꯦꯟꯁ ꯆ ꯆꯦꯟꯁ ꯇꯧ ꯇꯧꯅꯤꯉꯥꯏꯗꯨ ꯃꯦꯅꯦꯖꯔꯅ ꯌꯥꯗꯕ
ꯆꯦꯟꯁ ꯇꯧꯕꯁꯨ ꯃꯦꯅꯦꯖꯔꯅ ꯃꯦꯅꯦꯖꯔꯅ ꯌꯥꯗ꯭ꯔꯗꯤ ꯌꯥꯗꯦ
ꯍꯣꯏ ꯃꯦꯅꯦꯖꯔꯅ ꯑꯩꯒꯤ ꯏꯆꯦ ꯑꯣꯏꯕ
ꯎꯝ ꯑꯗꯨ ꯑꯣꯏꯔꯗꯤ ꯅꯪ ꯁꯨꯇꯤ ꯁꯨꯇꯤ ꯂꯧꯕ ꯅꯨꯃꯤꯠꯁꯤꯗ ꯏꯟꯇꯔꯚ꯭ꯌꯨꯒꯨꯝꯕ ꯆꯠꯈ꯭ꯔꯣ ꯆꯠꯂꯒ ꯊꯣꯛꯂꯛꯈ꯭ꯔꯗꯤ ꯇꯨꯝ ꯑꯩ ꯊꯕꯛ ꯑꯇꯣꯞꯄ ꯐꯪꯈ꯭ꯔꯦ ꯍꯥꯏꯅ ꯆꯠꯈ꯭ꯔꯣꯅꯦ ꯑꯗꯨꯁꯨ ꯌꯥꯔꯣꯏꯗꯕ
ꯇ꯭ꯔꯥꯏ ꯇꯧꯒꯦ
ꯎꯝ ꯑꯗꯨꯗꯤ ꯌꯥꯒꯅꯤꯅꯀꯣ
ꯎꯝ
ꯑꯗꯨꯃꯥꯏꯟ ꯇꯧꯈ꯭ꯔꯣ ꯅꯪ ꯅꯪꯒꯤ ꯅꯪꯒꯤ ꯋꯥꯔꯤꯁꯦ ꯌꯥꯝꯅ ꯀꯩꯅꯣ ꯇꯧ ꯌꯥꯝꯅ ꯋꯥꯈ꯭ꯔꯦ ꯑꯩ ꯇꯥꯕꯗ ꯎꯝ ꯅꯪ ꯀꯔꯤ ꯊꯣꯡꯉꯥ ꯂꯩꯕ꯭ꯔꯥ ꯍꯧꯖꯤꯛꯁꯦ
ꯃꯦꯒꯤ ꯊꯣꯡꯁꯤꯔꯥ ꯈꯪꯗꯦ
ꯊꯣꯡꯗ꯭ꯔꯤꯕꯣ
ꯊꯣꯡꯕ ꯍꯧꯔꯦ
ꯎꯝ ꯊꯣꯡꯕ ꯍꯧꯕꯒꯤ ꯑꯣꯏꯔꯝꯅꯤꯅꯦ ꯑꯩꯗꯣ ꯃꯦꯒꯤ ꯃꯅꯝ ꯅꯝꯃꯦ ꯍꯥꯏꯔꯤꯕ ꯑꯁꯤꯗ
ꯅꯪ ꯑꯩꯒꯤ ꯔꯨꯝ ꯔꯨꯝ ꯃꯅꯥꯛꯇ ꯂꯩꯕ ꯃꯥꯜꯂꯦꯀꯣ ꯂꯩꯇꯦ
ꯂꯩꯌꯦ
ꯅꯪꯅ ꯃꯅꯤꯄꯨꯔꯤ ꯉꯥꯡꯕ ꯆꯥꯅꯤꯡꯉꯦ ꯆꯥꯅꯤꯡꯕꯨꯗꯤ ꯑꯩꯒꯤ ꯔꯨꯝ ꯑꯩꯒꯤ ꯔꯨꯝ ꯃꯅꯥꯛꯇꯅꯦ ꯍꯥꯏꯔꯗꯤ ꯂꯥꯛꯄ ꯌꯥꯕ ꯑꯗꯣ ꯑꯩꯒꯤ ꯔꯨꯝ ꯃꯅꯥꯛꯇ ꯂꯥꯛꯑꯣ ꯍꯥꯏꯔ ꯊꯣꯛꯂꯛꯑꯒ ꯅꯪ ꯂꯩꯔꯝꯗ꯭ꯔꯗꯤ ꯀꯃꯥꯏꯟ ꯇꯧꯒꯅꯤ
ꯃꯌꯥꯡꯒꯤ ꯃꯤ ꯉꯥꯛꯇꯅꯤꯅꯦ ꯑꯩꯈꯣꯏꯔꯣꯝꯗ ꯂꯩꯕꯁꯦ ꯅꯪꯅꯦ ꯍꯥꯏꯅ ꯆꯪꯉꯒ ꯁꯣꯏꯔ ꯁꯣꯏꯔꯗꯤ ꯂꯣꯏꯔꯦꯗꯅ ꯅꯠꯇ꯭ꯔꯥ ꯅꯪ ꯅꯪꯅꯦ ꯍꯥꯏꯅ ꯃꯌꯥꯡ ꯃꯌꯥꯡ ꯍꯣꯏꯒꯤ ꯔꯨꯝꯗ ꯆꯪꯈ꯭ꯔꯗꯤ ꯁꯣꯏꯔꯦꯗꯅ ꯅꯪ ꯀꯞꯍꯧꯔꯦꯅ
ꯗꯨ ꯑꯣꯏꯔꯁꯨ ꯅꯨꯡꯉꯥꯏꯅꯤꯅ
ꯀꯅꯥ
ꯀꯅꯥꯅ ꯅꯨꯡꯉꯥꯏ
ꯀꯔꯤ ꯀꯔꯤ ꯀꯔꯤ ꯀꯔꯤ ꯂꯩꯔꯦ
ꯃꯣꯏꯒꯤꯗꯤ ꯆꯥꯕ ꯆꯥꯅꯤꯡꯉꯥꯏꯁꯨ ꯂꯩꯔꯣꯏꯗ ꯃꯣꯏ ꯃꯣꯏꯒꯤ ꯊꯣꯡꯕꯒꯨꯝꯕꯗꯤ ꯆꯥꯅꯤꯡꯗꯦ ꯑꯩꯗꯤ ꯁꯨꯡꯆꯥꯥ ꯆꯥꯅꯤꯡꯗꯦ
ꯀꯔꯤꯒꯤ
ꯀꯩꯒꯤꯔꯥꯀꯣ ꯃꯦꯒꯤ ꯈꯛꯇ ꯊꯣꯡꯔꯒ ꯆꯥꯛꯇꯤ ꯆꯥꯔꯔꯣꯏ ꯃꯦꯒꯤ ꯈꯛꯇ ꯆꯥꯔꯅꯤ
ꯍꯣꯏ ꯃꯦꯒꯤ ꯃꯦꯒꯤ ꯑꯣꯔ ꯑꯦꯟ ꯑꯣꯝꯂꯦꯠ
ꯌꯦꯔꯨꯝ ꯌꯦꯔꯨꯝ
ꯎꯝ
ꯍꯥꯎꯕ꯭ꯔꯥꯅꯦ ꯅꯪꯒꯤꯗꯃꯛ ꯑꯣꯝꯂꯦꯠ ꯁꯦꯝꯕꯁꯦ
ꯍꯣꯏ ꯍꯥꯎꯕꯅꯦ
ꯎꯝ ꯍꯥꯎꯕꯅꯦ ꯍꯥꯏꯒ ꯑꯈꯣꯏꯗꯣ ꯉꯁꯤꯁꯦ ꯌꯦꯔꯨꯝ ꯑꯥ ꯄ꯭ꯂꯦꯠ ꯑꯃ ꯑꯃꯨꯛꯀ ꯂꯧꯋꯦꯕꯀꯣ ꯑꯗꯨꯒ ꯑꯈꯣꯏꯒꯤꯗꯤ ꯇꯨ ꯍꯟꯗ꯭ꯔꯦꯠ ꯐꯣꯔꯇꯤ ꯑꯣꯏꯈ꯭ꯔꯦ ꯇꯨ ꯍꯟꯗ꯭ꯔꯦꯠ ꯐꯣꯔꯇꯤ ꯑꯣꯏꯈ꯭ꯔꯦꯅꯦ ꯇꯥꯡꯕꯁꯦ ꯇꯥꯡꯕꯁꯦ ꯈꯔ ꯍꯟꯊꯒꯗ꯭ꯔꯥ ꯍꯥꯏꯔꯒꯀꯣ ꯃꯃꯟꯁꯦ ꯈꯔ ꯍꯟꯊꯒꯗ꯭ꯔꯥ ꯍꯥꯏꯒ ꯍꯦꯟ ꯍꯦꯟꯅ ꯀꯥꯈ꯭ꯔꯦ ꯅꯍꯥꯟꯗꯣ ꯇꯨ ꯍꯟꯗ꯭ꯔꯦꯠ ꯊꯥꯔꯇꯤ ꯑꯩꯗꯠꯇ ꯄꯤꯌꯦ ꯉꯁꯤ ꯇꯨ ꯍꯟꯗ꯭ꯔꯦꯠ ꯐꯣꯔꯇꯤꯗ ꯑꯃꯨꯛꯀ ꯄꯤꯌꯦ
ꯁꯣꯝꯗꯁꯨ ꯑꯥ ꯄꯤꯁ ꯑꯃꯥꯗ ꯅꯨꯄꯥ ꯑꯦꯠ ꯀꯥꯈ꯭ꯔꯦ
ꯅꯣꯏꯗ ꯎꯝ ꯑꯈꯣꯏꯒꯤꯁꯨ ꯎꯝ ꯑꯈꯣꯏꯒꯤꯁꯨ ꯑꯗꯨꯃꯥꯏꯅ ꯇꯧꯈ꯭ꯔꯦ ꯑꯦꯠ ꯀꯥꯕꯒꯤꯅꯦ ꯑꯦꯠ ꯀꯥꯕꯒꯤ ꯇꯥꯡꯈ꯭ꯔꯦꯅꯦꯀꯣ ꯑꯗꯨꯗꯤ
ꯍꯣꯏ
ꯎꯝ
ꯇꯥꯡꯕꯗꯤ ꯇꯥꯡꯉꯦ
ꯍꯥꯎꯕꯗꯤ ꯍꯥꯎꯋꯦ
ꯆꯥꯛ ꯏꯟꯁꯥꯡ ꯊꯣꯡ ꯊꯣꯡꯅꯤꯡꯗꯕ ꯆꯥꯛ ꯏꯟꯁꯥꯡ ꯊꯣꯡꯅꯤꯡꯗꯕ
ꯋꯥꯕꯒꯤꯅꯦꯅꯥ ꯑꯗꯨꯗꯣ
ꯎꯝ
ꯋꯥꯕꯒꯤꯅꯦ ꯍꯥꯏꯒꯗꯕꯅꯦ ꯇꯟꯕꯒꯤ ꯅꯠꯇꯦ ꯋꯥꯕꯒꯤꯅꯦ
ꯑꯗꯨ ꯑꯗꯨꯝ ꯍꯥꯏꯕꯁꯨ ꯌꯥꯏ
ꯎꯝ ꯇꯟꯕꯁꯨ ꯌꯥꯎꯕꯒꯤꯅꯦ ꯑꯗꯨ ꯑꯣꯏꯔꯁꯨ ꯋꯥꯕꯒꯤꯅꯦꯅ ꯑꯅꯝꯕꯗꯤ ꯊꯦꯡꯉꯦꯀꯣ ꯅꯪꯒꯤ ꯊꯕꯛꯁꯤꯁꯨ
ꯍꯣꯏ ꯍꯧꯖꯤꯛꯀꯥꯟ ꯑꯩ ꯉꯥꯛꯇꯅꯤ ꯑꯗꯨ
ꯑꯗꯨ ꯑꯣꯏꯔꯗꯤ ꯑꯥꯐꯇꯔꯅꯨꯟ ꯁꯤꯐꯇ ꯆꯠꯀꯦ ꯍꯥꯏꯌꯣ
ꯑꯦꯜꯂꯚꯦꯟꯗ ꯂꯥꯛꯑꯣ ꯍꯥꯏꯌꯦ
ꯑꯣ ꯍꯧꯖꯤꯛꯀꯥꯟꯁꯦ ꯑꯗꯨꯝ ꯑꯦꯂꯚꯦꯟꯗ ꯆꯠꯇꯣꯏꯔꯥ
ꯎꯝ
ꯎꯝ ꯎꯝ ꯐꯔꯦ ꯑꯗꯨꯗꯤ ꯏꯕꯥꯅꯤꯒꯤ ꯇꯥꯏꯃꯤꯡ ꯃꯥꯟꯅꯈ꯭ꯔꯦꯅ ꯑꯗꯨꯗꯤ
ꯍꯣꯏ ꯑꯗꯨꯅꯦ
ꯑꯗꯨ ꯅꯪ ꯍꯌꯦꯡꯗꯤ ꯊꯦꯡꯅ ꯍꯧꯒꯠꯂꯅꯤꯅꯦ
ꯎꯝ ꯍꯌꯦꯡ ꯍꯌꯦꯡꯗꯤ ꯑꯩꯒꯤ ꯁꯨꯇꯤꯅꯦ
ꯑꯗꯨꯅꯦ ꯊꯦꯡꯅ ꯍꯧꯒꯠꯂꯅꯤꯅ ꯑꯗꯨꯗꯤ ꯑꯗꯨꯒꯤꯔꯕ ꯅꯪꯅ ꯉꯁꯥꯏꯗꯣ ꯎꯝ ꯉꯁꯤꯗꯤ ꯇꯨꯝꯃꯔꯣꯏ ꯍꯥꯏꯕꯗꯣ
ꯍꯣꯏ ꯑꯗꯨꯅꯦ
ꯃꯝ ꯑꯩꯗꯤ ꯑꯩꯗꯤ ꯑꯩꯗꯤ ꯇꯨꯝꯈ꯭ꯔꯁꯨ ꯅꯪꯁꯦ ꯃꯤ ꯑꯇꯣꯞꯄꯒ ꯑꯃꯨꯛꯀ ꯒꯦꯝꯁꯦ ꯁꯥꯟꯅꯔꯅꯤꯅꯦ ꯎꯝ
ꯃꯦꯒꯤ ꯀꯌꯥ ꯊꯣꯡꯕ꯭ꯔꯥ
ꯀꯔꯤꯕ
ꯃꯦꯒꯤ ꯀꯌꯥ ꯊꯣꯡꯕ꯭ꯔꯣ
ꯄꯦꯀꯦꯠ ꯑꯅꯤ ꯈꯥꯛꯅ
ꯀꯩꯒꯤ ꯆꯥꯛꯁꯨ ꯌꯥꯎꯗꯦ
ꯑꯅꯤ ꯑꯅꯤ ꯑꯣꯏꯔꯁꯨ ꯌꯥꯝ ꯌꯥꯝ ꯌꯥꯃꯟꯈ꯭ꯔꯦ
ꯎꯝ ꯑꯅꯤ ꯑꯣꯏꯔꯁꯨ ꯆꯥꯕ ꯉꯝꯗꯦ ꯑꯃꯨꯛꯀ ꯍꯥꯏꯔꯛꯑꯣ ꯅꯪ ꯆꯩ ꯆꯥꯒꯅꯤ
ꯍꯥꯎꯕꯔꯥ
ꯍꯥꯎꯅꯤꯗ ꯀꯔꯤꯕ
ꯅꯪꯁꯦ
ꯎꯝ
ꯎꯝ ꯃꯅꯤꯄꯨꯔꯤ ꯉꯥꯡꯕꯖꯦ ꯇꯥꯕ ꯅꯨꯡꯉꯥꯏꯅꯦ
ꯀꯔꯤꯒꯤ
ꯈꯪꯗꯦ ꯌꯥꯝ ꯅꯣ
ꯎꯝ ꯅꯪꯅ ꯉꯥꯡꯕꯗ ꯑꯗꯨꯝ ꯇꯥꯕ ꯅꯨꯡꯉꯥꯏꯕ ꯌꯥꯝ ꯁꯦꯛꯁꯤ ꯑꯣꯏꯅꯦ
ꯑꯗꯥꯏꯗꯒꯤ
ꯑꯗꯨꯃꯥꯏ ꯍꯥꯏꯒꯅꯨꯗ ꯢꯀꯥꯏꯌꯦ
ꯀꯔꯤꯅꯣ ꯃꯤꯅ ꯐꯕꯅꯤꯅ ꯀꯔꯤꯔ ꯃꯤꯅ ꯇꯥꯕ ꯅꯨꯡꯉꯥꯏꯌꯦ ꯍꯥꯏꯔꯒ
ꯑꯣꯏꯔꯁꯨ ꯑꯩꯗꯤ ꯏꯀꯥꯏꯈ꯭ꯔꯦ
ꯏꯀꯥꯏꯒꯅꯨ ꯑꯩꯉꯣꯟꯗ ꯀꯩꯗꯧꯕꯒꯤ ꯑꯩꯉꯣꯟꯗ ꯏꯀꯥꯏꯔꯤꯅꯣ ꯑꯩꯉꯣꯟꯗꯗꯤ ꯏꯀꯥꯏꯗ ꯏꯀꯥꯏꯅꯤꯡꯉꯥꯏ ꯀꯦꯝ ꯂꯩꯇꯦ ꯃꯤ ꯑꯇꯩꯒꯤꯗꯃꯛꯇꯤ ꯏꯀꯥꯏꯕꯤꯌꯨ ꯑꯗꯨꯕꯨ ꯑꯩꯉꯣꯟꯗꯗꯤ ꯏꯀꯥꯏꯒꯅꯨ
ꯅꯪꯉꯣꯟꯗ ꯏꯀꯥꯏꯕ ꯍꯦꯜꯂꯦ
ꯑꯩꯉꯣꯟꯗꯒꯤ ꯑꯩ ꯑꯩꯉꯣꯟꯗꯅ ꯍꯦꯜꯂꯦ
ꯍꯣꯏ
ꯀꯩꯒꯤ
ꯀꯔꯤꯅꯣ
ꯁꯛ ꯐꯖꯕꯒꯤ ꯑꯣꯢꯔꯝꯒꯅꯤ
ꯑꯦ ꯑꯁꯤꯗꯗꯤ ꯁꯛ ꯎꯗꯦꯅ
ꯑꯗꯨ ꯑꯣꯏꯔꯁꯨ ꯐꯪꯉꯦꯗ
ꯑꯩꯉꯣꯟꯗ ꯑꯣꯢꯅ ꯐ꯭ꯂꯔꯠ ꯇꯧꯔꯛꯏꯀꯣ ꯅꯪꯗꯤ ꯅꯦꯛꯁ ꯇꯥꯏꯝꯗꯗꯤ ꯚꫭꯏꯁꯇ ꯑꯣꯏꯅ ꯊꯥꯔꯛꯑꯣ ꯍꯥꯏꯕ ꯇꯥꯔꯦ ꯊꯔꯛꯇ꯭ꯥꯔꯦ